ꯇꯥꯕꯤꯕ꯭ꯔꯣ
ꯌꯦꯁ
ꯅꯪ ꯀꯩꯗꯧꯔꯝꯃꯤꯅꯣ ꯍꯧꯖꯤꯛ
ꯊꯔꯣꯏ ꯀꯛꯏ
ꯑꯩꯒꯤ ꯊꯔꯣꯏ ꯈꯥꯛꯑꯝꯃꯣ ꯑꯗꯨꯗꯤ ꯊꯔꯣꯏ ꯑꯣꯛꯀ ꯇꯧꯖꯦ ꯑꯗꯨꯗꯤ
ꯈꯛꯑꯝꯒꯦ ꯂꯥꯛꯑꯣ ꯊꯔꯣꯏ ꯈꯨꯜꯂꯨꯁꯤꯔꯣ ꯑꯩꯈꯣꯏꯒꯤ ꯂꯋꯥꯏ ꯂꯝꯗꯝꯁꯤꯗꯒꯤ ꯊꯔꯣꯏ ꯈꯣꯠꯂꯨꯁꯤꯔꯣ
ꯌꯥꯏꯅꯦ ꯑꯗꯨ ꯊꯔꯣꯏ ꯈꯨꯜꯂꯒ ꯎꯝ ꯍꯋꯥꯏꯖꯥꯔꯒꯔꯥ ꯑꯣꯛꯀꯔꯥ ꯑꯃ ꯇꯧꯖꯤꯅꯦ ꯆꯥꯅꯤꯡꯉꯤꯅꯦ ꯊꯔꯣꯏꯒ ꯑꯝꯇ ꯆꯥꯖꯗ꯭ꯔꯤꯅꯦ ꯑꯣꯛ ꯀꯥ
ꯑꯩ ꯊꯔꯣꯏ ꯄꯨꯊꯣꯛꯑꯒꯦ ꯅꯪ ꯑꯇꯩ ꯄꯨꯊꯣꯛꯑꯣ
ꯍꯦ ꯅꯪꯒꯤꯗꯨ ꯕꯅꯥꯟ ꯂꯥꯜꯂꯦ
ꯊꯔꯣꯏ ꯑꯩ ꯄꯨꯊꯣꯛꯑꯦ ꯑꯩ ꯈꯨꯟꯖꯧꯔꯒꯦ ꯈꯨꯟꯕ꯭ꯔꯥ ꯂꯩꯕ꯭ꯔꯥ ꯄꯨꯕ꯭ꯔꯥ ꯂꯥꯛꯄ꯭ꯔꯥ ꯑꯩ ꯇꯧꯖꯔꯒꯦ ꯑꯇꯩ ꯅꯪ ꯄꯨꯊꯣꯛꯑꯣ ꯑꯗꯩ ꯑꯩ ꯇꯤꯜꯂꯧ ꯆꯅꯝ ꯀꯔꯤ ꯀꯔꯥ ꯄꯨꯝꯅꯃꯛ ꯄꯨꯊꯣꯛꯄ ꯉꯝꯃꯦ ꯑꯇꯩꯗꯤ ꯇꯧꯔꯣ ꯍꯋꯥꯏꯖꯔꯖꯨ ꯑꯩ ꯄꯨꯊꯣꯛꯀꯦ
ꯑꯇꯩ ꯍꯥꯏꯕꯗꯤ ꯀꯔꯤꯅꯣ ꯅꯪ ꯑꯩꯒꯤ ꯑꯣꯔꯗꯥꯔ ꯄꯤꯒꯗꯕꯅꯤꯀꯣ ꯑꯀꯪꯕꯗꯣ ꯑꯩꯅ ꯍꯟꯗꯛꯇꯤ ꯄꯨꯒꯅꯤ ꯅꯪ
ꯑꯗꯨꯒ ꯑꯩꯅ ꯍꯋꯥꯏꯖꯥꯔꯁꯨ ꯄꯨꯊꯣꯛꯀꯅꯤ ꯊꯣꯡꯕꯒꯤ ꯑꯣꯛꯀ ꯍꯋꯥꯏꯖꯥꯔꯒ ꯊꯣꯡꯕ ꯊꯔꯣꯏꯒ ꯇꯧꯕꯗ ꯑꯩꯅ ꯄꯨꯊꯣꯛꯀꯅꯤ ꯑꯗꯨ ꯅꯪꯅ ꯃꯦꯟ ꯑꯣꯏꯕ ꯄꯣꯠꯇꯨꯅ ꯅꯪꯅ ꯄꯨꯊꯣꯛꯄ ꯇꯥꯔꯦ
ꯑꯗꯨꯗꯤ ꯀꯅꯥ ꯀꯅꯥ ꯆꯥꯒ ꯆꯦ ꯂꯤꯟꯊꯣꯏ ꯂꯛꯑꯒ ꯆꯥꯔꯁꯦ ꯑꯗꯨꯗꯤ ꯆꯦ ꯂꯤꯟ ꯆꯦ ꯅꯣꯏꯒꯤ ꯆꯤꯆꯦ ꯑꯉꯧꯕꯤꯗꯣ ꯂꯥꯛꯑꯒ ꯆꯥꯔꯖꯦ ꯑꯩꯗꯣ ꯀ꯭ꯂꯥꯁ ꯇꯧꯖꯦꯅ ꯍꯥꯏꯔꯛꯑꯗꯤ ꯐꯔꯛ ꯇꯥꯗꯣꯏꯕ ꯑꯗꯣ ꯀꯥꯡ
ꯀꯩꯅꯣꯍꯦ ꯅꯣꯡ ꯅꯤꯅꯤ ꯈꯛꯇꯪꯗꯨ ꯅꯪ ꯅꯌꯨꯝꯗꯩ ꯆꯠꯂꯨ ꯀꯩꯅꯣ ꯑꯦ ꯑꯗꯨꯗ ꯆꯠꯇꯗꯤ ꯂꯥꯏꯔꯤꯛ ꯇꯝ ꯌꯥꯗ꯭ꯔꯕꯣ ꯀꯩꯅꯣ ꯀꯣꯛꯀ ꯉꯥꯎꯋꯦ
ꯅꯣꯏꯒꯤ ꯆꯦꯗꯨ ꯂꯥꯛꯑꯒ ꯆꯥꯁꯦ ꯊꯔꯣꯏꯗꯣ ꯈꯥꯛꯑꯝꯃꯣ ꯃꯥ ꯂꯥꯛꯄ ꯅꯪꯉꯔꯣꯏꯗ꯭ꯔꯣ
ꯅꯪꯅꯤꯌꯦ ꯅꯪꯕꯕꯨꯗꯤ ꯊꯔꯣꯏ ꯃꯌꯥꯝ ꯇꯥꯔꯤ ꯂꯩꯔꯖꯨꯌꯥꯏ ꯊꯔꯣꯏꯕꯨ ꯅꯪ ꯆꯠꯄꯗꯨꯒꯤ ꯋꯥꯅꯤ
ꯑꯗꯨꯗꯤ ꯆꯦ ꯂꯤꯟꯊꯣꯏ ꯂꯥꯛꯑꯒ ꯆꯥꯔꯁꯦ ꯃꯊꯪ ꯃꯊꯪ ꯃꯥꯅ ꯇꯧꯔꯒ ꯍꯦꯛꯇ ꯅꯩꯗꯥꯔꯒ ꯆꯥꯔꯁꯦ ꯆꯤꯟꯖꯥꯛ ꯃꯥꯟꯅꯕꯤ ꯑꯩꯈꯣꯏ ꯈꯔ
ꯑꯥ ꯊꯔꯣꯏꯅ ꯊꯔꯛꯎꯔꯣ
ꯍꯣꯏ
ꯊꯔꯣꯏꯒꯤ ꯏꯁꯩꯗꯣ ꯁꯛꯆꯜꯂꯣ ꯑꯝꯇ
ꯌꯥꯗꯦ
ꯆꯥꯔꯦ ꯇꯦꯡꯀꯣꯠꯊꯟ ꯆꯥꯗ꯭ꯔꯦꯊꯟ ꯇꯦꯡꯀꯣꯠꯊꯟ ꯆꯥꯗ꯭ꯔꯦ ꯇꯦꯡꯀꯣꯠꯊꯟ ꯀꯩꯅꯣ
ꯑꯗꯨꯗꯤ ꯊꯥꯔꯣꯏ
ꯈꯪꯗꯕ ꯃꯥꯜꯂꯦ ꯂꯥꯜꯂꯤ ꯏꯕꯦꯝꯃꯥ ꯊꯔꯣꯏ ꯅꯠꯇꯦ
ꯀꯩꯅꯣ ꯍꯥꯏꯔꯣ ꯑꯗꯨꯗꯤ
ꯑꯉꯥꯡ ꯑꯣꯏꯔꯤꯀꯥꯟꯗ ꯑ ꯑ ꯑꯆꯨꯝꯕ ꯄꯥꯎꯈꯨꯝ ꯄꯤꯔꯛꯑꯁꯨ ꯅꯠꯇꯕ ꯑꯃ ꯑꯇꯣꯞꯄ ꯑꯃ ꯄꯥꯎꯈꯨꯝ ꯑꯇꯣꯞꯄ ꯑꯃꯅꯦ ꯍꯥꯏꯅꯕ ꯑꯃ ꯑꯗꯨꯝ ꯊꯤ ꯂꯩꯕꯗꯣ ꯈꯪꯕ꯭ꯔꯥ
ꯎꯝ ꯅꯪ ꯌꯥꯝ ꯇꯧꯔꯝꯗꯧ ꯃꯥꯜꯂꯦ ꯑꯗꯨꯗꯤ ꯃꯔꯩ ꯌꯦꯠꯇꯣꯏꯒꯤ ꯇꯧꯕꯗꯣ
ꯃꯥꯟꯅꯕ ꯑꯇꯩ ꯄꯨꯊꯣꯛꯅꯕ ꯀꯣꯛꯁꯦ ꯊꯥꯗꯕꯗ
ꯅꯪꯅ ꯑꯩ ꯈꯪꯉꯦ ꯑꯃ ꯍꯧꯖꯤꯛꯀꯥꯟꯒꯤ ꯑꯩ ꯆꯥꯅꯤꯡꯗꯦ ꯑꯩ ꯇꯧꯅꯤꯡꯗꯦ ꯍꯥꯏꯒ ꯑꯗꯨꯗꯤ ꯐꯝꯖꯟꯒꯦ ꯇꯧꯕ ꯅꯨꯄꯤꯗꯨ ꯑꯗꯨꯗꯣ ꯅꯪ
ꯈꯣꯏꯃꯥ ꯍꯥꯏꯗꯣꯛꯀꯦ
ꯑꯗꯨꯗꯤ ꯅꯪꯅ ꯍꯧꯔꯛꯑꯒ ꯍꯧꯕꯗꯣ
ꯎꯝ ꯍꯥꯏꯈ꯭ꯔꯦ ꯑꯩꯒꯤ ꯃꯇꯧ ꯇꯝꯃꯛꯑꯣꯅꯦ ꯑꯝꯇ
ꯍꯥꯏ ꯅꯋꯥ ꯂꯧꯗꯦ ꯅꯪꯒꯤ ꯃꯇꯧ
ꯎꯝ ꯑꯈꯣꯏ ꯂꯩꯀꯥꯏꯅ ꯅꯋꯥ ꯂꯧꯗꯦ ꯍꯥꯏꯕꯩ
ꯍꯥꯏ ꯅꯪꯒꯤ ꯅꯃꯥꯟꯅꯕꯤ ꯑꯣꯖꯥ ꯑꯣꯏꯕꯤꯗꯨ ꯅꯃꯥꯟꯅꯕꯤ ꯑꯣꯖꯥꯗꯨ ꯗꯤ ꯍꯥꯏꯕ꯭ꯔꯣ
ꯀꯩꯗꯧꯋꯦ ꯍꯥꯏꯕ꯭ꯔꯕ
ꯃꯥꯗꯤ ꯄꯩꯁꯥ ꯇꯥꯟꯅꯤꯡꯗꯦ ꯍꯥꯏꯕ꯭ꯔꯕ
ꯑ ꯀꯥꯞꯄꯦ ꯈꯪꯗꯦ
ꯅꯪꯒꯤ ꯅꯃꯥꯟꯅꯕꯤ ꯐꯤ ꯁꯥꯕꯤꯗꯨꯗꯤ
ꯃꯥꯁꯨ ꯁ ꯐꯤ ꯁꯥꯔꯤ ꯀꯟꯅ ꯇꯨ ꯑꯩ ꯁꯤꯒꯤ ꯂꯤꯟꯊꯣꯏ ꯑꯉꯣꯝ ꯍꯥꯏꯕ ꯃꯤꯁꯤꯗ ꯑꯗꯨꯝ ꯄꯩꯁꯥꯁꯦ ꯀꯥꯞꯄ ꯂꯩꯗꯣꯔꯦ ꯑꯩ ꯅꯍꯥꯟꯁꯨ ꯇꯧꯏꯅꯦꯃꯤ ꯑꯩꯈꯣꯏ ꯆꯦꯗ ꯀꯥꯞꯀꯗꯕꯁꯦ ꯑꯩꯈꯣꯏ ꯆꯦꯗ ꯀꯥꯞꯀꯗꯕꯁꯦ ꯈꯪꯉꯕ ꯗ ꯑꯦꯜ ꯑꯥꯏ ꯃꯣꯏ ꯃꯤꯡꯗꯣ ꯃꯥꯟꯅꯔ ꯑꯍꯧꯕꯗꯣ ꯊꯣꯛꯑ ꯂꯩꯔꯃꯤꯅꯅꯦ
ꯑꯗꯨ ꯍꯟꯗꯣꯔꯛꯑꯣ ꯍꯥꯏꯌꯨ ꯌꯥꯗ꯭ꯔꯣ ꯍꯟꯗꯣꯔꯛꯇ꯭ꯔꯣ
ꯍꯟꯇꯣꯛꯄꯨꯗꯤ ꯍꯟꯇꯣꯔꯛꯑꯦꯕ ꯃꯤꯗꯨꯁꯨ ꯑꯗꯨꯏꯇꯥꯥꯔꯁꯨ ꯍꯥꯏꯅꯕ ꯑꯃ ꯆꯪꯉꯤꯗꯅ ꯑꯩ ꯑꯃꯨꯀꯁꯨ ꯇꯧꯒꯦ ꯇꯧ ꯂꯩꯔꯝꯃꯤꯕ
ꯃꯨꯟꯅ ꯌꯦꯡꯉꯨꯅꯦꯅ ꯅꯃꯤꯠꯇꯣ ꯊꯛꯀꯅꯨꯅꯦ
ꯑꯗꯣ ꯑꯩ ꯉꯔꯥꯡꯁꯨ ꯃꯤꯉꯣꯟꯗꯖꯨ ꯂꯨꯄꯥ ꯌꯥꯡꯈꯩꯃꯖꯨ ꯀꯥꯞ ꯀꯥꯞꯊꯣꯛꯈ꯭ꯔꯕꯅꯦ ꯍꯥꯏꯕ ꯑꯩꯈꯣꯏ ꯌꯨꯍꯦꯟꯅꯦꯅ ꯇꯧꯔꯒꯅꯦ ꯈꯪꯉꯕ
ꯑꯩꯉꯣꯟꯗ ꯀꯥꯞꯊꯣꯔꯛꯑꯣꯅꯦ ꯑꯩꯉꯣꯟꯗ ꯅꯪ ꯑꯗꯨꯃꯥꯏꯅ ꯇꯧꯕꯗꯣ ꯑꯩꯉꯣꯟꯗ
ꯅꯪꯁꯦ ꯃꯥꯏ ꯃꯤꯠ ꯌꯥꯝ ꯊꯛꯏ ꯄꯩꯁꯥ ꯄꯩꯁꯥ ꯄꯥꯏꯕꯤꯒꯤ ꯇꯥꯏꯞꯇ ꯑꯃ ꯇꯧꯔꯤ ꯌꯥꯝꯅ
ꯑꯗꯣ ꯑꯩꯈꯣꯏꯁꯦ ꯑꯂꯨ ꯍꯥꯞꯇ꯭ꯔꯣ
ꯅꯣꯏ ꯀꯩ ꯏꯟꯖꯥꯡ ꯊꯣꯡꯒꯦ ꯅꯣꯏ ꯀꯩ ꯏꯟꯖꯥꯡ ꯊꯣꯡꯒꯦ
ꯀꯩꯅꯣ
ꯁꯦꯕꯣꯠ ꯁꯦꯕꯣꯠ ꯏꯔꯣꯝ
ꯀꯅꯥꯅ ꯊꯣꯡꯉꯤꯅꯣ ꯀꯥꯅꯥꯅ ꯊꯣꯡ
ꯏꯃꯥꯟꯅ ꯑꯣ ꯑꯗꯨꯗꯨꯅ ꯃꯥꯅ ꯇꯥꯗ꯭ꯔꯣ ꯑꯩꯅ ꯉꯥꯡꯉꯤꯁꯦ
ꯅꯣꯏ ꯏꯃꯥꯟꯅꯕꯤꯗꯣ ꯅꯪꯒ ꯀꯅꯥꯅ ꯍꯟꯒꯦ ꯅꯣꯏ ꯏꯃꯥꯟꯅꯕꯤꯗꯣ ꯅꯪꯒ ꯀꯅꯥꯅ ꯍꯟꯒꯦ
ꯑꯩꯉꯣꯟꯗꯒꯤ ꯍꯜꯂꯦ ꯃꯥ ꯆꯤꯆꯦꯅꯦ ꯅꯠꯇꯦ ꯂꯧꯁꯦ ꯏꯃꯥꯟꯕꯤꯗꯣ ꯑꯩꯒꯤ ꯁꯤꯗ ꯂꯩꯃꯤꯟꯅꯕꯤ ꯏꯃꯥꯟꯕꯤ ꯆꯤꯆꯦꯗꯣ ꯑꯗꯨꯗꫭ ꯃꯥꯅ ꯊꯥꯡꯒꯠꯂꯦ ꯏꯟꯖꯥꯡꯗꯣ ꯊꯥꯡꯒꯠꯄꯤꯌꯦ ꯑꯩꯅ ꯐꯝꯃ ꯂꯩꯌꯦ ꯑꯩꯅ ꯐꯝꯖꯥ ꯆꯥꯔꯒ ꯑꯗꯨꯒ ꯑꯩ ꯍꯧꯖꯤꯛ ꯏꯔꯣꯟꯒꯦ ꯇꯧꯔꯤ ꯔꯤꯅꯩꯑꯦ
ꯎ ꯃꯣꯔꯣꯛ ꯑꯃ ꯊꯥꯛꯑꯁꯤꯔꯣ
ꯂꯩꯇꯦ
ꯌꯥꯏꯌꯦꯅꯦ ꯑ ꯉꯥꯏꯈꯣ ꯑꯗꯨ ꯀꯩꯅꯣꯁꯨ ꯇꯧꯒꯗꯕꯅꯤꯕ ꯏꯒꯗꯕꯅꯦꯕ ꯑꯗꯨꯗꯤ ꯅꯣꯏꯒꯤ ꯉꯥꯔꯤ ꯑꯃ ꯌꯥꯎꯔꯦ ꯁꯤꯗ ꯉꯥ ꯑꯃꯁꯨ ꯌꯥꯎꯔꯦ ꯉꯥꯔꯤ ꯑꯅꯤ ꯌꯥꯎꯔꯦ ꯀꯣꯟꯅꯅꯤꯌꯦ ꯑꯗꯨꯔꯣ ꯑꯥ ꯌꯥꯎꯋꯤꯅꯥ ꯑꯗꯨꯝ ꯉꯥꯁꯦ ꯑꯗꯨꯝ ꯇꯧꯔꯁꯦ ꯉꯥꯖꯦ ꯌꯥꯝꯅ ꯌꯥꯟꯕꯅꯤꯅ ꯍꯥꯎꯅꯤꯌꯦ ꯏꯔꯣꯝꯕꯖꯦ ꯌꯥꯝꯗꯦꯕ ꯀꯩꯁꯨ ꯑ ꯃꯣꯔꯣꯛꯁꯦ ꯁꯤ ꯇꯪꯈꯥꯏꯖꯤ ꯑꯗꯨꯝ ꯊꯥꯛꯑꯖꯤꯀꯣ ꯁꯥꯗꯧ ꯃꯥꯜꯂꯦ ꯑꯗꯨ ꯅꯪꯅ ꯋꯥꯔꯤ ꯁꯥꯕꯤꯔꯛ꯭ꯇꯔꯤ
ꯅꯪ ꯋꯥ ꯉꯥꯡꯕꯗꯨꯗ ꯗꯤꯁꯇ꯭ꯔꯕ ꯇꯧꯅꯤꯡꯗꯕ
ꯏꯃꯥꯟꯅꯕꯤꯗꯣ ꯑꯩꯒꯤ ꯔꯨꯝꯃꯦꯠꯇꯣ ꯑꯗꯨꯗ ꯋꯥꯔꯤ ꯍꯥꯏꯕ
ꯀꯥꯡ ꯆꯤꯛꯑꯦ
ꯑ ꯑꯌꯥꯏꯊꫭꯛ ꯑꯕꯅꯤꯅꯦ ꯑꯗꯨꯝ ꯅꫭꯈꯥꯏꯒꯔꯒꯦꯀꯣ
ꯀꯩꯅꯣ ꯒ꯭ꯌꯥꯁ ꯀꯩꯀꯥ ꯂꯣꯏ ꯂꯩꯕ꯭ꯔꫭ
ꯏꯟꯗꯛꯁꯟꯗ ꯅꯪ ꯅꯣꯡꯃ ꯀꯣꯏꯔꯛꯑꯣ ꯌꯥꯏꯌꯦ ꯑꯩꯈꯣꯏ ꯍꯣꯁꯇꯦꯜꯗ ꯆꯪꯉꯛꯑꯣ ꯑꯣ ꯍꯜꯂꯣꯏ
ꯎꯝ ꯀꯩꯖꯥꯡ ꯄꯤꯖꯗꯣꯏꯅꯣ ꯀꯣꯏꯔꯛꯄꯒꯤ
ꯑꯁ ꯉꯥꯅꯨ ꯑꯁꯦꯡꯕꯖꯨ ꯐꯪꯉꯤ ꯑꯣꯛ ꯑꯁꯦꯝꯕꯖꯨ ꯐꯪꯉꯤ ꯌꯦꯟ
ꯌꯥꯔꯦ ꯏꯕꯦꯝꯃ ꯉꯥꯅꯨ ꯉꯥꯅꯨ ꯈꯣꯏꯔꯝꯃꯅꯤꯖꯥꯛ ꯅꯪꯅ ꯊꯥꯛꯄ ꯉꯥꯅꯨꯗꯣ ꯍꯥꯎꯔꯝꯃꯣꯏ ꯀꯩꯁꯨ ꯑꯗꯨꯗꯤ ꯑꯩꯈꯣꯏ ꯁꯥꯥꯏꯗꯁꯨ ꯂꯣꯏ ꯐꯪꯉꯦ
ꯑꯦ ꯑꯗꯨ
ꯍꯥꯏꯗꯤ ꯑꯁꯦꯡꯕ ꯑꯣꯏꯅ ꯐꯪꯕꯗꯣ ꯐꯪꯉꯦ ꯍꯥꯏꯕ ꯑꯩꯈꯣꯏ ꯑꯗꯨꯋꯥꯏꯗꯗꯤ ꯑꯁꯦꯝꯕ ꯐꯪꯕꯗꫭ ꯑꯗꯨꯕꯨ ꯋꯥꯔꯤ ꯑꯝꯇꯗꯤ
ꯑꯈꯣꯏ ꯑꯗꯥꯏꯗ ꯅꯠꯇꯦ ꯏꯕꯦꯝ ꯊꯧꯕꯥꯜ ꯈꯨꯟꯄꯥꯛꯁꯤꯃ ꯐꯪꯗꯦ ꯍꯥꯏꯕ ꯉꯥꯅꯨꯗꫭ ꯅꫭꯏꯒꯤ
ꯑꯁꯦꯝꯕ ꯁꯦꯝꯅꯗꯕꯅꯤꯀꯣ
ꯑꯗꯣ ꯑꯗꯥꯏꯗ ꯐꯪꯉꯤꯗꯨꯗꯤ ꯉꯥꯅꯨꯗꯣ ꯍꯥꯎꯕ ꯌꯧꯔꯝꯃꯣꯏꯌꯦ
ꯎꯝ ꯃꯣꯏꯗꯤ ꯕꯣꯏꯂꯔꯒꯤ ꯇꯥꯏꯞꯇ ꯊꯝꯕ ꯊꯝꯃꯦ ꯈꯥꯖꯤꯜꯂ ꯕꯣꯏꯂꯔꯗꯣ ꯂꯝ ꯆꯠꯂꯝꯗꯥꯏꯗ ꯊꯝꯕꯗꯣ ꯑꯗꯨꯃꯥꯏꯅ ꯉꯥꯅꯨꯖꯨ ꯊꯝꯃꯦ ꯍꯥꯏꯕ
ꯃꫭꯏ ꯕꫭꯏꯂꯔ ꯃꯆꯤꯟꯖꯥꯛ ꯊꯥꯛ
ꯅꯣꯏꯗꯔꯕ꯭ꯔꯣ ꯑꫭ
ꯀꯧꯔꯛꯇꯕ ꯃꯥꯜꯂꯦ ꯈꯪꯗꯦ ꯃꯥ
ꯑꯩꯈꯣꯏꯗꯖꯨ
ꯆꯛꯇꯤ ꯍꯧꯖꯤꯛꯀꯥ ꯀꯧꯗꯕ ꯃꯜꯂꯦ ꯀꯧꯔꯗꯤ ꯆꯠꯄꯅꯦꯅ
ꯑꯗꯣ ꯑꯩꯈꯣꯏꯒꯤ ꯑꯩꯈꯣꯏꯒꯤ ꯀꯩꯅꯣꯗꯣ ꯐꯪꯗ꯭ꯔꯦ ꯍꯥꯏꯕꯅꯦ ꯑꯩꯈꯣꯏꯁꯨ ꯂꯝꯕꯤ ꯊꯤꯡꯕꯗꯒꯤ ꯌꯥꯎꯈ꯭ꯔꯦ ꯍꯥꯏꯕꯅꯤ ꯑꯗꯨꯅ ꯇꯧꯗ꯭ꯔꯤꯅꯦ
ꯑꯁ
ꯀꯃꯅ ꯍꯣꯅꯤꯒ ꯑꯩꯣꯏ ꯈꯪꯉꯦ ꯁꯤꯗꯅꯦ
ꯑꯗꯨ ꯂꯧꯕ ꯀꯔꯥꯏꯗꯩ ꯂꯧꯒꯦ ꯇꯥꯃꯣ
ꯂꯒ ꯇꯧꯕꯅꯤ ꯀꯩ ꯍꯥꯏꯅꯣ ꯁꯤ ꯖꯤ ꯄꯤ ꯑꯦꯗꯣ ꯑꯗꯨꯗ ꯁꯤ ꯖꯤ ꯄꯤ ꯑꯦꯗꯣ ꯑꯗꯨꯗ ꯅꯥꯏꯟ ꯇꯨ ꯅꯥꯏꯟ ꯄꯣꯏꯟ ꯐꯥꯏꯚ ꯅꯥꯏꯟ ꯄꯣꯏꯟ ꯐꯥꯏꯚꯅ ꯅꯪ ꯒꯨꯒꯜꯗ ꯌꯦꯡꯉꯣ ꯍꯥꯎ ꯇꯨ ꯑ ꯇꯧꯔꯒ ꯌꯦꯡꯉꯣ ꯑꯗꯨꯁꯨ ꯑꯗꯨꯃꯥꯏꯅ ꯑꯃ ꯄꯨꯔꯤꯔꯒ ꯇꯧꯕꯅꯦ ꯍꯣꯠꯄꯅꯦ
ꯀꯃꯥꯏꯅ ꯂꯩꯒꯦ ꯍꯥꯏꯕ ꯕꯣꯇꯜꯗꯣ
ꯕꯣꯇꯜꯗꯣ ꯑꯥꯗꯒꯤ ꯆꯦꯟꯗꯣꯏꯅꯦ ꯑꯦꯃꯥꯖꯣꯟꯗꯒꯤꯔ ꯀꯩꯅꯣꯝꯃ ꯆꯦꯜꯂꯦ ꯑꯣꯛꯇꯣ ꯃꯌꯥꯝ ꯑꯃ ꯆꯦꯜꯂꯦꯕꯀꯣ ꯑꯗꯨꯒꯦ ꯍꯧꯖꯤꯛꯇ ꯊꯥꯕ ꯂꯥꯛꯑꯦꯕ ꯑꯩꯈꯣꯏꯗ ꯑꯃ ꯑꯗꯨꯝ ꯕꯣꯛꯁ ꯑꯗꯨꯝ ꯄꯤꯛꯊꯅ ꯄꯨꯔꯒ ꯂꯥꯛꯑꯦ ꯑꯗꯨꯒ ꯑꯩꯈꯣꯏꯗ ꯊꯥꯕ ꯂꯥꯛꯑꯦ ꯃꯦꯖꯤꯛꯅꯆꯤꯡꯕ ꯑꯗꯨꯃꯥꯏꯅ ꯇꯧꯋꯦ ꯍꯥꯏꯒꯦ ꯑꯗꯨꯒꯤ ꯑꯩꯅ ꯍꯧꯖꯤꯛ
ꯑꯇꯩ ꯑꯇꯩ ꯀꯩꯀꯥ ꯅꯞ ꯏꯁꯇꯤꯛꯀꯔ ꯅꯨꯡꯗꯨꯗꯤ ꯁ꯭ꯋꯥꯏꯗ ꯑꯗꯨꯝ ꯁꯦꯝꯕ ꯅꯠꯇ꯭ꯔꯣ
ꯉꯥꯛꯇꯅꯦ ꯏꯁꯈꯣꯏ ꯁ꯭ꯋꯥꯏꯗ ꯉꯥꯛꯇ ꯁꯦꯝꯅꯕ ꯉꯥꯛꯇꯅꯦ ꯑꯗꯨꯗꯤ ꯗꯨꯀꯥꯟꯗ ꯂꯣꯢ ꯂꯩ ꯑꯗꯨꯢꯗꯤ ꯒꯤ ꯈꯛꯅꯦ ꯔꯤꯁꯥꯏꯀꯜ ꯇꯧꯕꯗꯣ ꯃꯤꯅ ꯊꯛꯄꯒꯤꯗꯣ ꯑꯗꯨꯁꯨ ꯈꯣꯝꯀꯠꯄꯅꯦꯕ ꯂꯤꯛꯂꯤꯅꯤꯅꯠꯇꯦꯅ ꯅꯦꯕ ꯑꯗꯨꯁꯨ ꯇꯧꯕ ꯌꯥꯎꯕꯅꯦ ꯑꯗꯣ ꯑꯗꯨꯁꯨ ꯇꯧꯃꯟꯗꯅ ꯂꯩꯇ꯭ꯔꯕ꯭ꯔꯥ ꯈꯪꯗꯦ ꯑꯃꯨꯛ ꯍꯧꯖꯤꯛꯇꯤ ꯇꯧ ꯑꯗꯨꯃꯥꯏꯅ ꯑꯩꯈꯣꯏ ꯇꯥꯛꯈꯤꯑ ꯑꯗꯣ ꯍꯌꯦꯡ ꯂꯥꯛꯀꯅꯤ ꯍꯥꯏꯕꯅꯦ
ꯃ ꯐꯥꯅꯗꯒ
ꯇꯣꯛꯅꯤꯡꯕ꯭ꯔꯥ
ꯅꯣꯛꯅꯤꯡꯉꯦ ꯈꯨꯍꯥꯏꯗꯣ
ꯅꯪ ꯊꯥꯡꯟ ꯆꯥꯗꯣꯏꯅꯣ ꯊꯧꯔꯣꯏ ꯀꯩꯗꯣ
ꯊꯔꯣꯏ ꯍꯌꯦꯡ ꯆꯥꯅꯕꯅꯤ ꯊꯔꯣꯏꯁꯦ ꯑꯀꯛꯄ ꯑꯣꯏꯅ ꯈꯨꯂꯛꯑꯗꯤ ꯅꯨꯡꯉꯥꯏꯀꯗꯧ
ꯑꯗ ꯑꯩꯅ ꯊꯔꯣꯏꯗꯨꯗꯤ ꯍ ꯍꯤꯡꯕꯨ ꯍꯤꯡꯈꯤꯗ꯭ꯔꯣ
ꯊꯔꯣꯏꯁꯦ ꯈꯨꯟꯕꯁꯦ ꯅꯨꯡꯗꯤ ꯅꯨꯡꯉꯥꯏꯕꯅꯤ ꯑꯗꯨꯕꯨ
ꯑꯗꯨ ꯑꯩꯗꯤ ꯍꯩꯇꯦꯅꯦ ꯊꯔꯣꯏ ꯀꯨꯝꯕꯗꯣ ꯑꯃꯨꯛꯇ ꯇꯝꯅꯤꯡꯉꯤꯅꯦ ꯃ ꯏ
ꯂꯥꯋꯥꯢ ꯃꯆꯥ ꯅꯪꯗꯤ ꯀꯥꯢ ꯍꯩꯗꯨꯏꯕ
ꯑꯩꯗꯣ ꯈꯨꯟꯕꯗꯣ ꯍꯩꯇꯦ ꯑꯝꯇ ꯇꯝꯕꯤꯌꯨꯅꯦ ꯑꯩꯗꯤ ꯍꯦꯛꯇ ꯎꯍꯧꯗꯦꯅꯦ ꯊꯔꯣꯏꯗꯣ ꯇꯥꯕꯗꯣ ꯑ
ꯅꯪ ꯊꯔꯣꯏ ꯇꯥꯕ ꯃꯐꯝꯗ ꯈꯨꯟꯗꯕꯩ ꯅꯪ ꯁꯔꯣꯏ ꯃꯌꯥꯝ ꯇꯥꯕ ꯃꯐꯝꯗ ꯈꯨꯟꯕ ꯍꯩꯔꯛꯀꯗꯕꯅꯤ ꯑꯩꯈꯣꯏꯒꯤ ꯊꯔꯣꯏ ꯈꯨꯟꯕꯒꯤ ꯌꯥꯝꯅ ꯀꯩꯅꯣ ꯇꯧꯔꯛꯑꯦ ꯏꯔꯥꯛ ꯁꯟꯕꯋꯣ ꯂꯧꯕꯨꯛꯇ
ꯍꯣꯔꯦꯡ ꯑꯩ ꯑꯃꯨꯛ ꯇꯧꯔꯛꯀꯦ ꯑꯩ ꯏꯔꯣꯟ ꯊꯣꯛꯈꯤꯒꯦ